ꯍꯜꯂꯣ
ꯒꯨꯠ ꯑꯥꯐꯇꯔꯅꯨꯟ
ꯎꯝ ꯒꯨꯗ ꯑꯐꯇꯔꯅꯨꯟ
ꯀꯗꯧꯔꯤꯒꯦ
ꯁꯨꯝ ꯕꯤꯗꯤꯑꯣ ꯌꯦꯡꯉꯝꯃꯤꯅꯦꯗ
ꯑꯣ ꯀꯔꯤ ꯕꯤꯗꯤꯑꯣꯔꯣ
ꯃꯅꯤꯄꯨꯔꯒꯤ ꯂꯣꯀꯦꯜꯁꯤꯡꯗꯣ ꯐꯅꯤꯁꯤꯡꯗꯣ ꯑꯗꯣ ꯌꯦꯡꯉꯝꯃꯤꯅꯤꯗ
ꯑꯣ ꯑꯣ ꯑꯩꯗꯤ ꯍꯤꯞꯄꯒ ꯍꯤꯞꯄꯒ ꯂꯩꯔ‌ꯦ
ꯍ‌ꯦ ꯄꯥꯈꯪ ꯍꯤꯞꯄ ꯈꯛꯇ ꯀꯩꯝ ꯇꯧꯗꯦ
ꯍꯤꯞꯄꯒ ꯅꯣꯏ ꯃꯦꯁꯦꯁꯇꯣ ꯌꯦꯔ ꯂꯩꯕ ꯃꯤꯁꯦ
ꯅꯨꯡꯉꯥꯏꯔ‌ꯦꯅ‌ꯦ
ꯀꯔꯤ ꯀꯔꯤ ꯅꯨꯡꯉꯥꯏꯕ ꯄꯥꯎ ꯂꯩꯕ꯭ꯔꯥꯅ ꯌꯦꯡꯉꯅ ꯂꯩꯕ꯭ꯔꯥ
ꯅꯨꯡꯉꯥꯏꯕ ꯄꯥꯎꯗꯤ ꯃꯌꯥꯝ ꯂꯥꯛꯈꯤꯅꯤ
ꯎꯝ ꯍꯨꯝ
ꯀꯩ ꯃꯊꯦꯜ ꯆꯥꯒꯦ ꯉꯁꯤꯗꯤ
ꯉꯁꯤꯁꯦ ꯀꯔꯤ ꯑꯧ ꯀꯔꯤ ꯍꯥꯏꯕ ꯁꯤ ꯍꯪꯉꯝ ꯑꯀꯥꯡꯕꯗꯣ
ꯑꯆꯁꯥ
ꯍꯃ ꯍꯪꯒꯥꯝ ꯑꯀꯥꯡꯕꯒ ꯆꯥꯛꯇꯣ ꯅꯠꯇꯦ ꯑꯂꯨ ꯅꯠꯇꯦ ꯆꯥꯛ ꯑꯥ
ꯆꯒ‌ꯦꯝ ꯑ ꯍꯥꯎꯕꯅꯤꯗ ꯑꯗꯨꯁꯨ ꯅꯣꯡꯄꯗꯣ ꯉꯥꯔꯤ ꯍꯥꯞꯄ꯭ꯔꯥ ꯊꯥꯎ ꯑꯣꯏꯅ ꯉꯥꯎꯕ꯭ꯔꯥ
ꯀꯩꯁꯨ ꯍꯥꯞꯇ‌ꯦꯗ ꯀꯔꯤ ꯍꯥꯏꯒꯗ꯭ꯔꯣꯁꯦ ꯍꯪꯒꯥꯝ ꯃꯍꯤꯗ ꯈꯪꯕ꯭ꯔꯥ
ꯎꯝ
ꯑꯗꯨ ꯑꯣꯏꯅ ꯍꯥꯞꯄꯤ ꯈꯔ ꯑꯗꯨꯒ ꯏꯝ ꯆꯥꯝꯅ ꯊꯣꯡꯉꯤ
ꯑꯌꯥ ꯍꯪꯒꯥꯝ ꯃꯍꯤ ꯍꯥꯏꯔꯒ ꯆꯥꯅꯤꯡꯉꯦ ꯍꯪꯒꯥꯝ ꯃꯍꯤꯗꯣ
ꯎꯝ ꯍꯪꯒꯥꯝ ꯃꯍꯤ ꯅꯪꯁꯨ ꯈꯥꯡꯕ꯭ꯔꯣ ꯅꯣꯏꯁꯨ ꯑꯗꯨꯝ ꯅꯣꯏꯁꯨ ꯑꯗꯨꯝ ꯅꯣꯏꯁꯨ ꯑꯗꯨꯝ ꯁꯦꯝꯃꯒ ꯀꯩꯅꯣ ꯇꯧꯕ꯭ꯔꯥ
ꯑꯩ ꯏꯃꯥꯈꯣꯏ ꯁꯦꯝꯕ ꯍꯩꯌꯦ ꯏꯃꯥꯈꯣꯏ ꯁꯦꯝꯃꯦ ꯑꯩꯗꯤ ꯈꯪꯗꯦ ꯆꯥꯕ ꯈꯛꯇ ꯍꯩꯌ‌ꯦ ꯑꯩꯅ
ꯑꯗꯨꯗꯤ ꯅꯪ ꯑꯉꯥꯡ ꯑꯣꯏꯕꯒꯤ ꯃꯥꯜꯂ‌ꯦ
ꯏ ꯑꯉꯥꯡ ꯑꯣꯏꯗꯦ ꯑ ꯍꯪꯒꯥꯝ ꯃꯍꯤꯗꯣ ꯑ ꯎ ꯃꯣꯔꯣꯛ ꯑꯍꯤꯡꯕꯒ ꯑꯁ ꯇꯣꯠꯂꯗꯤ ꯑꯩ
ꯎꯝ ꯍꯣꯏ ꯍꯥꯡꯒꯥꯝ ꯃꯍꯤꯒ ꯃꯔꯧ ꯍꯤꯡꯕꯗꯨꯒꯣ
ꯎꯝ ꯑꯗꯨꯁꯨ ꯁꯄꯦꯁꯜꯅꯦ ꯁꯄꯦꯁꯜ
ꯑꯗꯨꯅꯤ ꯑꯗꯨꯒ ꯀꯔꯤ ꯍꯥꯏꯒꯗ꯭ꯔꯥ ꯁꯤ ꯆꯤꯡꯒꯤ ꯁꯥ ꯗꯤꯌꯥꯔꯒꯨꯝꯕꯗꯨ
ꯎꯝ
ꯑꯗꯨꯒꯨꯝꯕꯗꯣ ꯍꯥꯞꯄꯒ ꯃꯥꯒꯤ ꯃꯣꯏꯒꯤꯒ ꯁꯥ ꯀꯥꯡꯕꯗꯣ
ꯑꯥꯎ
ꯍꯥꯞꯄꯒ ꯆꯥꯔꯗꯤ ꯕꯥ ꯑ‌ꯣ ꯃꯥꯏ ꯒ‌ꯣꯠ ꯑꯣꯃꯥꯏꯒꯥꯠ ꯑꯣꯃꯥꯏꯒꯥꯠ ꯇꯥꯔꯦ ꯑꯣꯃꯥꯏꯒꯥꯠ ꯇꯥꯔꯦ ꯅꯪꯁꯦ ꯑꯗꯨꯝ ꯆꯥꯕ꯭ꯔꯥ
ꯑꯩ ꯎꯝ ꯁꯥꯒꯗꯤ ꯆꯥꯗ꯭ꯔꯤꯌꯦ
ꯑꯥ
ꯁꯥꯒꯗꯤ ꯆꯥꯗ꯭ꯔꯤ ꯑꯗꯨꯕꯨ ꯑꯩꯈꯣꯏꯒꯤ ꯃꯣꯔꯣꯛꯞ ꯃꯦꯠꯂꯒ ꯑꯗꯨꯝ ꯃꯣꯔꯣꯛ ꯑꯍꯤꯡꯕ ꯆꯥꯕ ꯅꯠꯇ꯭ꯔꯒ ꯃꯅꯥ ꯑꯃ ꯍꯧꯖꯤꯛ ꯅꯥꯀꯨꯞꯄꯤ ꯍꯥꯏꯕ꯭ꯔꯥ ꯑꯗꯨꯒꯨꯝꯕꯒ ꯃꯤꯠꯂꯒ ꯆꯥꯕ ꯅꯠꯇ꯭ꯔꯒ ꯍꯩ ꯃꯦꯡꯒ‌ꯣ ꯒꯨꯝꯕ ꯑꯗꯨꯒ ꯆꯥꯕꯗꯣ
ꯑꯥ
ꯑꯩ ꯌꯥꯝ ꯆꯥꯅꯤꯡꯈ꯭ꯔꯦ
ꯎꯝ ꯆꯥꯁꯤ ꯂꯥꯑꯣ
ꯍꯣꯏ ꯑꯩ ꯂꯥꯛꯀꯦ ꯍꯣꯔꯦꯟ
ꯑꯗꯣ ꯑꯩꯈꯣꯏ ꯑꯩꯈꯣꯏ ꯀꯔꯤ ꯍꯥꯏꯒꯗꯔ ꯑꯩꯈꯣꯏ ꯈꯨꯟꯗꯗꯤ ꯃꯦꯡꯒꯣꯒꯨꯝꯕꯕꯁꯤ ꯄꯥꯛ ꯄꯥꯟꯗꯦꯅꯤ
ꯑꯣ ꯑꯩꯈꯣꯏꯁꯨ ꯑꯩꯈꯣꯏꯁꯨ ꯄꯥꯟꯗꯌꯦ
ꯎꯝ
ꯀꯩꯅꯣ ꯏꯝꯐꯥꯜꯒꯨꯝꯕꯗ ꯂꯩꯕꯅ ꯆꯥꯕ ꯐꯪꯕ ꯋꯥꯅꯤ ꯑꯩꯈꯣꯏ ꯈꯨꯟꯗ ꯇꯤ ꯑꯥ ꯂꯩꯔꯁꯨ ꯄꯥꯝꯕꯤ ꯑꯅꯤ ꯑꯍꯨꯝꯇꯪ ꯂꯩꯕ ꯃꯥꯜꯂꯦ ꯑꯩꯅꯁꯨ ꯈꯟꯕꯗ
ꯑꯥ ꯑꯈꯣꯏ ꯌꯨꯝꯗ ꯄꯟ ꯍꯩꯅꯧ ꯄꯥꯝꯕꯤꯗꯣ ꯑꯍꯨꯝ ꯃꯔꯤ ꯂꯩꯕꯒꯣ
ꯑꯁ ꯌꯥꯝꯃꯦꯍꯦ ꯑꯗꯨꯒ ꯌꯥꯝꯗꯦ ꯀꯥꯏꯅ
ꯑꯃꯐꯥꯎ ꯄꯥꯟꯗꯕ ꯋꯥꯅꯤ ꯅꯨꯄꯥ ꯉꯥꯛ
ꯑꯥꯔꯦ ꯅꯨꯄꯥ ꯉꯥꯛꯇꯥ ꯑꯣꯏꯔꯝꯅꯤ ꯆꯍꯤ ꯀꯌꯥ ꯑꯣꯏ ꯈ꯭ꯔꯕ꯭ꯔꯥ ꯌꯥꯝ ꯆꯥꯎꯈ꯭ꯔꯕ꯭ꯔꯥ
ꯍꯣꯏ ꯌꯥꯝꯅꯗꯤ ꯆꯥꯎꯒ꯭ꯔꯦ ꯀꯔꯤꯒꯦꯔꯥ ꯃꯥꯒꯤ ꯂꯥꯏꯗꯣ ꯑꯗꯨꯗꯤ ꯑꯗꯨꯝ ꯊꯣꯛꯑꯦꯕꯀꯣ
ꯑꯆꯥ ꯑꯣ
ꯍꯣꯝꯃꯣꯔꯥ ꯒꯦꯔꯥ ꯍꯝ ꯅꯨꯄꯥ ꯑꯣꯏꯕꯒꯤꯔꯥ ꯀꯔꯤꯔꯥ ꯈꯪꯗꯦ ꯌꯥꯟ ꯇꯥ
ꯍꯥꯟ ꯑꯩꯈꯣꯏꯒꯤꯁꯨ ꯄꯤꯁ ꯇꯔꯨꯛꯀꯨꯝꯕ ꯈꯛꯇ ꯄꯥꯟꯍꯧꯕꯅꯦ
ꯑꯣ
ꯑꯗꯣ ꯃꯥꯗꯤ ꯆꯥꯎꯗꯦ ꯑꯩꯈꯣꯏꯒꯤꯗꯤ ꯌꯥꯝ ꯄꯤꯛꯑꯦ ꯕ꯭ꯔꯥꯟꯁꯇꯣ ꯑꯗꯣ
ꯏꯃꯥꯅ ꯑꯉꯥꯡ ꯈꯣꯏꯅ ꯃꯨꯗ꯭ꯔꯤꯉꯩꯗ ꯂꯣꯏ ꯆꯥ ꯇꯥꯔꯦ ꯈꯤꯇꯪ ꯍꯧꯕꯁꯤꯁꯨ ꯍꯥꯏꯔꯒ ꯈꯟꯈꯟꯗ ꯈꯟꯍꯧꯕꯗꯣ ꯑꯩ ꯎꯏꯕ
ꯑꯥ ꯀꯩꯅꯣ ꯅꯪꯁꯨ ꯆꯤꯡꯗꯒꯤꯔꯣ
ꯅꯠꯇ꯭ꯔꯗꯤ ꯀꯩꯅꯣꯅꯦꯍꯦ
ꯆꯤꯡꯃꯤ ꯃꯥꯜꯂꯦꯕ ꯅꯪꯒꯤ ꯈꯣꯟꯖꯦꯜꯗꯨ
ꯍꯣꯏꯅꯦ ꯆꯤꯡꯃꯤꯅꯦ
ꯆꯤꯡꯃꯤꯅꯤ ꯇꯣ ꯂꯩꯁꯥꯕꯤꯔꯣ ꯃꯧꯔꯣ
ꯑꯁ ꯄꯣꯏꯁꯟꯗꯤ ꯋꯥꯡꯉꯦꯀꯣ ꯅꯪ ꯎꯝ ꯀꯅꯥ ꯃꯥꯟꯒꯦ ꯂꯩꯁꯥꯕꯤ ꯃꯥꯟꯕ꯭ꯔꯥ ꯃꯥꯎ ꯃꯥꯟꯕ꯭ꯔꯥ ꯍꯥꯏꯔꯛꯑꯣ
ꯑꯩꯅ ꯈꯟꯕꯗꯗꯤ ꯑꯁ ꯂꯩꯁꯥꯕꯤꯗꯤ ꯈꯔ ꯈꯔꯗꯤ ꯃꯥꯜꯂꯦ ꯑꯗꯣ ꯃꯧꯅ ꯈꯔ ꯃꯥꯟꯕ ꯍꯦꯜꯂꯤ
ꯑꯣ ꯃꯥꯏ ꯒꯣꯠ ꯂꯥꯜꯂꯦ ꯅꯪ ꯑꯦꯛꯖꯥꯝ ꯑꯣꯏꯔꯗꯤ ꯐꯦꯜ
ꯂꯩ ꯁꯥꯕꯤꯔꯣ ꯑꯗꯨꯗꯤ
ꯍꯣꯏꯅꯦ
ꯃꯥꯟꯗꯦ
ꯂꯩꯁꯥꯕꯤꯅꯦ ꯂꯩꯁꯥꯕꯤ ꯅꯠꯇ꯭ꯔꯗꯤ ꯄꯥꯈꯪꯕ ꯑꯣꯏꯔꯁꯤꯔꯕ ꯑꯩꯕꯣ
ꯅꯠꯇꯦ ꯑꯩꯅ ꯑꯩꯉꯣꯟꯗ ꯃꯣꯏꯅ ꯀꯣꯜ ꯇꯧꯔꯛꯄꯁꯦ ꯃꯧ ꯉꯥꯛꯗ ꯀꯣꯜ ꯗꯧꯔꯦꯕꯀꯣ ꯀꯔꯤꯅꯣ ꯍꯪꯗꯦ
ꯑꯠꯁꯥ
ꯂꯩꯁꯥꯕꯤ ꯑꯅꯤ ꯑꯍꯨꯝꯅꯤ ꯑꯗꯨꯝ ꯌꯥꯎꯋꯦꯕꯀꯣ
ꯑꯩ ꯂꯩꯁꯥꯕꯤꯅꯤ ꯂꯩꯁꯥꯕꯤ ꯄꯤꯌꯔ ꯂꯩꯁꯥꯕꯤ ꯆꯦꯟꯁꯨ ꯆꯦꯟꯗ꯭ꯔꯤꯕꯅꯦ ꯗꯥꯏꯂꯣꯛꯇꯣ ꯑꯩ ꯁꯤꯔꯦꯗ
ꯑꯩꯌꯥ ꯑꯩ ꯉꯁꯤ ꯑꯩꯉꯣꯔꯣꯛ ꯀꯣꯜ ꯇꯧꯔꯛꯄꯗꯣ ꯂꯩꯁꯥꯕꯤ ꯑꯅꯤ ꯑꯍꯨꯝꯗꯤ ꯁꯨꯔꯝꯅꯤ
ꯑꯠꯁꯥ ꯀꯣꯏꯔꯣ ꯅꯪꯒꯤꯗꯃꯛꯇꯥ
ꯏꯁ ꯑꯁꯤꯗꯗꯤ ꯀꯣꯏꯒꯗꯕ ꯅꯠꯇꯦ
ꯅꯪꯗꯤ ꯀꯔꯝꯕ ꯅꯨꯄꯤ ꯀꯥꯏꯗꯣꯏꯔꯤꯕ ꯍꯥꯏꯔꯛꯑꯣꯅꯤ
ꯈꯔ ꯊꯝꯃꯣꯏ ꯁꯦꯡꯕ ꯈꯔ ꯁꯥꯎꯒꯟꯗꯕ
ꯑꯆꯥ ꯑꯆꯥꯆꯥ
ꯍꯦꯛ ꯁꯥꯎꯔꯁꯨ ꯍꯦꯛ ꯁꯥꯎꯔꯁꯨꯀꯣ ꯀꯩ ꯍꯥꯏꯒ‌ꯦꯗ ꯋꯥꯔꯤꯖꯦ ꯅꯨꯜꯉꯥꯏꯒꯗꯧꯔꯤ
ꯍꯥꯏꯔꯣꯅꯦ ꯍꯥꯏꯔꯣꯅꯦ
ꯋꯥꯔꯤꯖ‌ꯦ ꯑꯝ
ꯏꯕꯥꯅꯤꯁꯦ ꯀꯅꯥꯅ ꯑꯍꯟ ꯏꯕꯥꯅꯤꯁꯦ ꯀꯅꯥꯅ ꯑꯍꯟ ꯑꯣꯏꯗꯣꯏ ꯃꯥꯟꯕꯔꯥ ꯅꯪꯒꯤ ꯆꯥ ꯅꯪ
ꯑꯩꯅ ꯑꯣꯏꯔꯝꯒꯗꯧ ꯃꯥꯜꯂꯦ
ꯍꯥꯏꯕꯗꯤ ꯗꯥꯏꯂꯣꯛꯇꯣ ꯍꯥꯞꯆꯤꯟꯒꯦ ꯇꯧꯕꯅꯦꯗ ꯅꯪ ꯗꯨ ꯎꯝ ꯆꯍꯤ ꯍꯥꯞ ꯈꯪꯉꯗꯤ ꯏꯅꯥꯎꯔꯥ ꯍꯥꯏꯒꯦ ꯇꯧꯕꯅꯤꯗ
ꯅꯪ ꯏꯅꯥꯎ ꯑꯣꯏꯒꯗꯧ ꯃꯥꯜꯂꯦ ꯅ ꯈꯔ ꯑꯍꯟ ꯑꯣꯏꯒꯗꯧꯒꯗꯧ ꯃꯥꯜꯂꯦ
ꯈꯪꯗꯦ ꯏ ꯉꯁꯥꯏꯅ ꯑꯩ ꯃꯧ ꯑꯣꯏꯍꯟꯈ꯭ꯔꯦ ꯑꯗꯨꯒ ꯍꯧꯖꯤꯛꯅꯁꯨ ꯑꯩ ꯑꯉꯥꯡ ꯑꯃꯨꯛꯀꯁꯨ ꯃꯅꯍꯜꯂꯝꯃꯦ ꯑꯣ ꯃꯥꯏ ꯒꯣꯗ
ꯅꯪꯒꯤ ꯆꯍꯤ ꯍꯥꯏꯔꯛꯑꯣꯅꯦ
ꯑꯁꯤꯗꯩ ꯆꯍꯤ ꯍꯥꯏꯕ ꯌꯥꯗꯦ ꯑꯗꯨ ꯅꯠꯇ꯭ꯔꯣ
ꯌꯥꯏꯍꯦ ꯂ‌ꯦꯡꯒꯥ ꯎꯝ ꯂ‌ꯦꯡꯒꯥ ꯑꯣꯏꯔꯝꯕ ꯌ ꯌ ꯌꯥꯕ ꯂꯦꯡꯒꯥ ꯑꯣꯏꯔꯝꯗꯣꯏ ꯃꯥꯜꯂꯦ ꯑꯩꯅ ꯈꯟꯕꯗ
ꯑ ꯑꯩ ꯇ꯭ꯋꯦꯟꯇꯤ ꯐꯥꯏꯚ ꯔꯅ‌ꯦ
ꯌꯥꯔꯦ ꯏꯕꯨꯡꯉ‌‌ꯣ ꯂꯍꯧꯔ‌ꯣꯀꯣ
ꯌꯥꯝ ꯑꯉꯥꯡ ꯑꯣꯏꯔꯤ ꯑ‌ꯦ ꯅꯪꯗꯤ ꯀꯌꯥ
ꯁꯦꯝ ꯋꯤꯌꯔ ꯁꯦꯝ ꯁꯦꯝ ꯃꯥꯟꯅꯩ ꯍꯥꯏꯕꯅ‌ꯦ ꯍꯣꯏ ꯃꯥꯟꯅꯩꯌ‌ꯦ
ꯑꯣ ꯑꯩꯗꯤ ꯇ꯭ꯋꯦꯟꯇꯤ ꯐꯥꯏꯚ ꯔꯟꯅꯤꯡ ꯑꯗꯨꯒ ꯀꯔꯤꯖꯤ ꯅꯦꯛꯁ ꯌꯔ ꯃꯥꯔꯁ ꯌꯧꯔꯗꯤ ꯇ꯭ꯋꯦꯟꯇꯤ ꯁꯤꯛꯁ
ꯑꯆꯥ
ꯅꯪꯗꯤ
ꯁꯣꯔꯤ ꯑꯩꯅ ꯊꯥ ꯑꯃ ꯍꯥꯜꯂꯦ ꯅꯪꯉꯣꯟꯗꯒꯤ
ꯑꯣ ꯑꯗꯨꯗꯤ ꯊꯥ ꯑꯃꯈꯛꯇ ꯍꯥꯟꯕꯕꯨ ꯀꯩꯗꯧꯔꯤꯒꯦ ꯅꯠꯇ꯭ꯔꯣ
ꯆꯤꯠ ꯆꯤꯠꯆꯦ ꯀꯧꯑꯣ ꯆꯤꯠꯆꯦ
ꯆꯍꯤ ꯑꯃ ꯈꯛꯇ ꯍꯥꯟꯕꯗ ꯏꯆꯦ ꯀꯧꯒꯗꯕ ꯑ‌ꯣꯃꯥꯏ ꯒ‌ꯣꯠ
ꯊꯥꯅꯤ ꯊꯥ
ꯈꯔꯕꯨꯗꯤ ꯍꯥꯜꯂꯤ ꯑꯗꯣ ꯊꯥ ꯑꯃꯈꯛꯗ ꯍꯦꯟꯕꯗꯨꯕꯨ ꯏꯆꯦ ꯀꯧꯕꯗꯤ ꯏꯆ‌ꯦ ꯈꯔꯗꯤ ꯇꯥꯜꯂꯤꯍ‌ꯦ
ꯅꯐꯧ ꯆꯦꯆꯦ ꯀꯧꯔꯤꯁꯤꯕꯨ ꯃꯤꯅꯤꯠ ꯈꯤꯇꯪ ꯍꯥꯟꯕꯒꯤ
ꯑꯩ ꯑꯩꯖꯨ ꯁꯤꯗꯤ ꯃꯥ ꯁꯦꯠꯂꯦ ꯍꯟꯗꯛꯇꯤ ꯉꯁꯤꯗꯤ
ꯀꯔꯤ
ꯑ ꯍꯣꯏ ꯍꯣꯏ ꯏꯆꯦ ꯏꯆꯦ ꯀꯥꯎꯔꯒꯦ ꯍꯦꯛꯇ ꯅꯪ ꯏꯆꯦ ꯌꯥꯝ ꯀꯥꯎꯍꯟꯅꯤꯡꯕ ꯅꯠꯇꯔ‌ꯣ
ꯍ‌ꯣꯏ ꯅꯅꯥꯎ
ꯑꯁ ꯑꯗꯨꯗꯤ ꯇꯥꯅꯤꯡꯗꯦꯗ
ꯅꯅꯥꯎ ꯑꯣꯏꯔꯗꯤ ꯑꯩꯅ ꯄꯥꯈ‌ꯣꯟ ꯁꯤꯕꯁꯨ ꯌꯥꯔꯦ ꯑ ꯑꯁꯤ ꯆꯥꯅꯤꯡꯉꯦ ꯑꯁꯤ ꯄꯨꯔꯛꯑꯣ ꯁꯤ ꯄꯨꯔꯛꯑꯣ ꯍꯥꯏꯔꯒꯀꯣ ꯏꯁꯤꯡ ꯁꯣꯔꯛꯑꯣ ꯅꯆꯦ
ꯄꯔꯣ
ꯑꯗꯨꯅꯦꯕ ꯋꯥꯏ ꯋꯥꯏ ꯋꯥꯏ ꯁꯤꯜꯂꯛꯑꯣ ꯁꯦꯁ
ꯏꯁꯁ ꯑꯗꯨ ꯋꯥꯏ ꯁꯤꯠ ꯂꯣꯏꯔꯕꯗꯤ ꯍꯣꯏ ꯁꯤꯜꯂꯨꯒꯅꯤꯌꯦ ꯆꯥꯛ ꯊꯣꯡꯉꯣꯒꯥꯏꯁꯨ ꯃꫭꯏ ꯆꯥꯛ ꯊꯣꯡꯉꫭꯒꯁꯨ ꯃꫭꯏ ꯍꯥꯏꯒꯗꯧꯕ ꯍꯥꯏꯒꯗꯧ ꯃꯥꯜꯂꯦꯕꫭ
ꯍꫭꯏꯅꯦ ꯑꯕꯨꯡꯉꫭ ꯆꯦꯆꯦ ꯊꯦꯡꯉꯦ ꯑꯩꯒꯤ ꯑꯥ ꯇꯦꯡꯀꯣꯠ ꯆꯥꯝꯔꯝ ꯆꯥꯝꯔꯝꯃꯣꯀꯣ ꯍꯥꯏꯔꯒ ꯑꯩ ꯈꯨꯠ ꯄꯨꯛ ꯄꯨꯛ ꯄꯣꯛ ꯇꯧꯔ ꯆꯠꯈꯤꯗꯣꯏꯕ ꯅꯪꯅ ꯅꯈꯣꯡ ꯑꯅꯤ ꯇꯤꯡꯊꯣꯛꯑ ꯀꯥꯞꯄ ꯂꯩꯍꯧꯗꯣꯏꯗꯣ ꯑꯩꯅ ꯎꯔꯦꯍꯦ
ꯎꯏꯌꯦ ꯌꯥꯝ ꯎꯁꯤꯠꯇꯦ ꯁꯤꯗꯤ ꯑꯩ ꯉꯁꯥꯏꯗꫭ ꯑꯍꯟ ꯈꯔꯥ ꯑꯍꯟꯅꯦ ꯈꯔ ꯇ꯭ꯋꯦꯟꯇꯤ ꯁꯤꯛꯁ ꯇ꯭ꯋꯦꯟꯇꯤ ꯁꯚꯦꯟꯒꯨꯝꯕꯅꯤ ꯍꯥꯏꯔꯝꯃꯗꯤ ꯐꯥꯒꯗꯕ
ꯅꯥ ꯅꯥ ꯅꯥ
ꯅꯪ ꯑꫭꯏꯅ ꯈꯥꯏꯔꯤꯕ꯭ꯔꫭ ꯑꯩꯉꯣꯟꯗ ꯅꯪ ꯑꫭꯏꯅ ꯈꯥꯏꯔꯤꯕ꯭ꯔꫭ ꯑꯩꯉꯣꯟꯗ ꯅꯪ ꯑꯣꯏꯅ ꯈꯥꯏꯖꯤꯜ ꯂꯥꯛꯑꯦ ꯉꯁꯤꯗꯤ
ꯑꯦꯛꯖꯥꯝꯄꯜꯗ ꯑꯩ ꯍꯥꯏꯒꯦꯅꯦ ꯑꯦꯛꯖꯥꯝꯄꯜꯗ ꯍꯨꯔꯟꯕꯗ ꯑꯦꯛꯖꯥꯝꯄꯜ ꯄꯤꯒꯦꯅꯦ ꯌꯦꯛꯇꯨꯝ ꯍꯨꯔꯟꯕꯁꯨ ꯍꯨꯔꯟꯕꯅꯦ ꯑꯥ ꯑꯦꯂ ꯐꯦꯟ ꯍꯨꯔꯟꯕꯁꯨ ꯍꯨꯔꯟꯕꯅꯦ ꯊꯥ ꯑꯃ ꯍꯥꯟꯕꯁꯨ ꯍꯥꯟꯕꯅꯦ ꯅꯨꯃꯤꯠ ꯑꯃ ꯍꯥꯟꯕꯁꯨ ꯁꯨ ꯍꯟꯕꯅꯦ ꯑꯗꯨꯅ ꯑꯩꯅ ꯍꯜꯂꯦ ꯑꯗꯨꯝ
ꯍꯣꯏ ꯍꯣꯏ ꯍꯣꯏ ꯏꯆꯦ ꯍꯥꯜꯂꯦꯀꯣ ꯅꯪꯅꯀꯣ ꯌꯥꯝ ꯍꯥꯜꯂꯦ ꯅꯪ ꯌꯥꯝ ꯍꯥꯜꯂꯦ
ꯌꯥꯝ ꯍꯥꯜꯂꯦ ꯅꯅꯥꯎ ꯃꯆꯥ ꯅꯪ ꯉꯁꯤꯗꯤ ꯅꯪꯒꯤ ꯄꯥꯂꯤ ꯇꯥꯔꯦꯀꯣ ꯅꯨꯡꯗꯥꯡꯗ ꯆꯥꯛ ꯊꯣꯡꯕ
ꯍꯣꯏ ꯍꯣꯏ ꯊꯣꯡꯕꯤꯔꯒꯦ ꯏꯆꯦ
ꯀꯔꯤ ꯃꯊꯦꯜ ꯊꯣꯡꯗꯣꯏꯅꯣ
ꯅꯪ ꯍꯥꯏꯔꯛꯑꯣ ꯑꯗꯨꯗꯤ ꯅꯪ ꯁꯦꯝꯕꯤꯔꯛꯃꯣ ꯏꯟꯁꯥꯡ
ꯑꯩ ꯍꯣꯏ ꯍꯣꯏ ꯅꯠꯆꯦ ꯑꯩꯅ ꯍꯣꯔꯦꯟ ꯃꯥꯔꯀꯦꯠ ꯊꯣꯛꯂꯒ ꯅꯪꯗ ꯈ꯭ꯋꯥꯏꯗꯒꯤ ꯆꯥꯅꯤꯡꯗꯕ ꯌꯦꯟꯁꯥꯡ ꯄꯨꯔꯛꯄ ꯇꯥꯔꯦ
ꯍꯣꯏꯔꯥꯛꯀꯣ ꯑꯣꯛꯁꯥ ꯑꯣꯏꯅ ꯄꯨꯔꯛꯑꯣ ꯑꯣꯛꯆꯥꯥ ꯑꯣꯏꯅ ꯊꯣꯡꯒꯦ ꯏꯟꯁꯥꯡ ꯍꯥꯎꯗ꯭ꯔꯗꯤ ꯊꯣꯡꯅꯤꯡꯗꯦ
ꯑꯣꯛꯁꯥ ꯆꯥꯅꯤꯡꯗꯦ ꯍꯥꯏꯗꯨꯏꯅꯦ ꯆꯥꯅꯤꯡꯉꯗꯤ ꯄꯪꯉꯦꯍꯦ ꯑꯩꯅ ꯅꯪꯅ ꯈ꯭ꯋꯥꯏꯗꯒꯤ ꯆꯥꯅꯤꯡꯗꯕ ꯌꯦꯟ ꯏꯟꯁꯥꯡ ꯊꫭꯡꯍꯟꯒꯅꯤ ꯍꯥꯏꯔꯒ
ꯅꯪꯗꯤ ꯀꯔꯤ ꯏꯟꯁꯥꯡ ꯆꯥꯅꯤꯡꯗꯕ꯭ꯔꯥ ꯍꯥꯏꯔꯣ
ꯑꯩ ꯑꯦꯛꯖꯦꯛꯂꯤ ꯑꯁꯤ ꯆꯥꯅꯤꯡꯗꯦ ꯍꯥꯏꯕ ꯂꯩꯇꯦ ꯊꯣꯡꯕꯒꯤ ꯃꯇꯨꯡ ꯏꯜꯂꯦ ꯑꯩꯗꯤ
ꯑꯣ ꯑꯗꯨꯗꯤ ꯂꯣꯏ ꯆꯥꯏ ꯍꯥꯏꯕ ꯇꯥꯔꯦꯅꯦ
ꯑꯍꯣꯏ ꯂꯣꯏꯅ ꯆꯥꯏ ꯍꯥꯏꯗꯤ ꯂꯩꯌꯦꯗꯅ ꯃꯤꯗꯤ ꯑꯩꯍꯥꯛ ꯄꯥꯝꯀꯤꯟꯁꯦ ꯊꯨꯝꯕꯒꯤ ꯆꯥꯅꯤꯡꯗꯦꯒꯨꯝꯕ ꯁꯧꯒꯔꯤꯗꯤ ꯁꯤꯟꯕꯒꯤ ꯑꯩꯁꯨ ꯄꯥꯏ ꯄꯥꯏꯗꯦ ꯑꯩ ꯑꯩꯉꯣꯟꯗ ꯑꯗꯨ ꯂꯩꯇꯦ꯫ ꯊꯣꯡꯕꯒꯤ ꯈꯨꯠꯇ ꯂꯩꯔꯦ꯫
ꯑꫭ ꯃꯥꯏ ꯒꫭꯠ ꯑꯗꯨꯗꯤ ꯊꯣꯡꯕꯤꯒꯦ ꯍꯥꯎꯅꯀꯣ
ꯎꯝ ꯍꯣꯏ ꯀꫭꯟꯅꯥ ꯍꯥꯟ ꯂꯣꯏꯁꯦ ꯑ ꯂꯦꯝꯍꯥꯟ ꯂꯣꯏꯁꯦ
ꯍꯣꯏ ꯍꯣꯏ ꯐꯖꯅ ꯆꯥꯊꯔꯨꯀꫭ ꯑꯩ ꯊꯣꯡꯕꯤꯔꯒꯦ꯫
ꯎꯝ꯫ ꯏꯅꯥꯎꯅ ꯊꯣꯡꯕꯒꯤ ꯌꯦꯟꯁꯥꯡ ꯀꯣꯟꯅꯗ꯭ꯔꯦ ꯀꯥꯏꯅ ꯀꯣ꯫ ꯌꯥꯝ ꯍꯥꯎꯕꯒꯤ꯫
ꯑꯍꯟꯒ ꯋꯥꯔꯤꯔꯤ ꯁꯥꯕꯩꯔ ꯈꯪꯗꯦ꯫ ꯌꯥꯝ ꯅꯨꯡꯉꯥꯏꯗ꯫
ꯌꯥꯝ ꯅꯨꯡꯉꯥꯏꯕ꯭ꯔꯣ꯫
ꯌꯥꯝ ꯅꯨꯡꯉꯥꯏꯑꯦ ꯑꯗꯨꯝ ꯋꯥꯔꯤ ꯁꯥꯥꯁꯤꯔꯣ꯫
ꯍꯣꯏ ꯑꯉꯥꯡ ꯑ ꯍꯟꯒ ꯁꯥ ꯃꯤꯅ ꯑꯍꯟꯅ ꯍꯥꯏꯗꯨꯗꯤ꯫ ꯑꯍꯟꯒ ꯇꯤ ꯇꯤꯟꯅꯑꯣ ꯁꯤꯡꯅꯤꯡꯑꯗꯤ ꯍꯥꯏꯗꯨꯗꯤ꯫ ꯑꯍꯥꯟꯒ ꯇꯤꯟꯅꯔꯗꯤ ꯑꯥ ꯂꯧꯁꯤꯡꯁꯨ ꯌꯥꯝꯃꯦ꯫
ꯍꯣꯏ ꯑꯗꫭ ꯑꯩ ꯀꯩꯅꫭꯃ ꯍꯥꯏꯒꯦ꯫ ꯑꯩ ꯅ ꯉꯔꯥꯡꯗꯣ ꯅꯨꯄꯤ ꯑꯩꯉꯣꯟꯗꯒꯤ ꯍꯟꯕ ꯑꯃ ꯀꯣꯜ ꯇꯧꯕ ꯐꯪꯉꯦꯕꯀꯣ꯫
ꯎꯝ꯫
ꯑꯉꯥꯡꯅ ꯅꯆꯦ ꯑꯩꯉꯣꯟꯗ ꯑꯗꯨꯃꯥꯏ ꯍꯥꯏꯕ ꯌꯥꯕ꯭ꯔꯥ ꯒꯥꯏꯅ ꯑꯩꯉꯣꯟꯗ ꯑꯃꯨꯛ ꯍꯥꯏꯔꯛꯄ ꯋꯥꯅꯦꯗ꯫ ꯅꯪꯁꯦ ꯋꯥꯗꯤ ꯉꯥꯡꯈ꯭ꯔꯖꯠꯅꯤ ꯒꯥꯏꯅꯀꯣ ꯅꯨꯄꯤꯒꯁꯦ ꯈ ꯈꯥꯏꯕ ꯌꯥꯝ ꯍꯩꯔꯤꯅꯤ ꯀꯥꯏꯅ ꯑꯩꯉꯣꯟꯗ ꯑꯃꯨꯛ ꯈꯥꯏꯔꯛꯄ ꯑꯃ꯫ ꯉꯍꯥꯛ ꯂꯩꯔꯗꯤ ꯑꯩꯁꯨ ꯅꯪꯉꯣꯟꯗ ꯈꯥꯏꯔꯒꯅꯤ꯫
ꯈꯥꯏꯔꯣ ꯈꯥꯏꯔꯣ ꯀꯅꯥꯅ ꯍꯦꯟꯕ꯭ꯔꯥ ꯌꯦꯡꯉꯁꯦ ꯑꯩꯈꯣꯏꯁꯦ ꯑꯩꯈꯣꯏꯒꯤ ꯈꯗꯥꯡꯁꯦ꯫